ꯍꯂꯣ
ꯀꯨꯅꯅ ꯀꯛꯄ꯭ꯔꯣ
ꯑꯦ ꯃꯊꯟꯗ ꯃꯨꯠꯈꯤꯝꯅꯦ
ꯁꯥ ꯑꯌꯨꯛ ꯄꯨꯡ ꯇꯔꯥꯒꯤ ꯅꯨꯡꯗꯥꯡ ꯄꯨꯡ ꯑꯩꯠ ꯐꯥꯎ ꯂꯩꯒꯔ ꯍꯥꯏꯕ꯭ꯔ
ꯑꯁ ꯀꯔꯤꯅꯣꯍꯦ ꯅꯪꯁꯨ ꯒ꯭ꯌꯥꯟ ꯇꯥꯗꯦꯗ
ꯀꯔꯤꯅꯣ
ꯑꯈꯣꯏ ꯏꯂꯤꯞ ꯕꯦꯟꯗꯒꯤ ꯍꯧꯕꯅꯤꯗꯅ ꯑꯗꯣ ꯄꯨꯡ ꯇꯔꯥ ꯁꯧꯗꯦꯗꯅ ꯐꯥꯢꯐ ꯇ ꯍꯟꯕꯗꯣ
ꯍꯣꯏ ꯑꯠꯆꯥ ꯑꯠꯆꯥ ꯍꯣꯏꯅꯦ ꯍꯣꯏꯅꯦ ꯍꯥꯟꯅꯗꯤ ꯅꯪ ꯄꯨꯡ ꯅꯥꯏꯟ ꯐꯥꯎ ꯂꯩꯅꯤ ꯍꯥꯏꯕ ꯅꯠꯇ꯭ꯔꯣ ꯃꯣꯏꯅ
ꯍꯣꯏ ꯑꯗꯨ ꯊꯕꯛ ꯃꯇꯝ ꯊꯕꯛ ꯃꯇꯝ ꯂꯣꯏꯗ꯭ꯔꯤ ꯐꯥꯎ ꯂꯩꯑꯣ ꯍꯥꯏꯕꯅꯦꯕ
ꯑꯠꯆꯥꯥꯆꯥ ꯍꯌꯦꯡꯗꯤ ꯂꯩꯒꯅꯣ ꯍꯥꯏꯔꯛ ꯇꯧꯖꯥꯠꯂꯣ ꯍꯌꯦꯡꯁꯨ ꯑꯃꯨꯛ
ꯍꯌꯦꯡꯗꯤ ꯑꯩ ꯆꯠꯂꯣꯢꯗꯕꯨ ꯍꯌꯦꯡ ꯍꯌꯦꯡꯁꯨ ꯑꯥꯐꯇꯔꯅꯨꯟ ꯇꯔ ꯂꯟꯁ ꯀꯩꯅꯣꯒꯤ ꯐꯤꯐꯇꯤꯟ ꯄꯦꯛꯀꯦꯠꯁꯀꯤ ꯂꯩꯕꯅꯦ ꯀꯦ ꯐꯦ ꯔꯣꯝꯗ ꯍꯣꯏ
ꯆꯥ ꯀꯅꯥ ꯆꯠꯇꯣꯢꯅꯣ ꯅꯪꯗꯤ ꯍꯌꯦꯡ ꯑꯗꯨꯗꯤ
ꯈꯪꯗꯦ
ꯑꯩ ꯂꯥꯛꯑꯣꯔꯣ
ꯑꯣꯏꯗ ꯋꯥ ꯐꯥꯎ ꯉꯥꯡꯕ ꯍꯩꯇ꯭ꯔꯒ ꯂꯦꯞꯄꯒ ꯂꯩꯔꯒ ꯂꯣꯏꯔꯦ
ꯍꯝ
ꯀꯩꯗꯧꯗꯣꯏꯅꯣ
ꯋꯥ ꯐꯥꯎ ꯋꯥ ꯐꯥꯎ ꯉꯥꯡ ꯍꯩꯇꯔꯗꯤ ꯂꯦꯞꯄꯒ ꯂꯩꯗꯣꯏꯗꯣ ꯀꯩꯝ ꯇꯧ ꯀꯩꯝ ꯇꯧ
ꯐꯣꯟ ꯈꯛꯇ ꯃꯦꯠꯄ ꯍꯩꯕ ꯇꯧꯗꯦ ꯑꯗꯣ ꯇꯧꯗꯦ ꯑꯗꯨꯅ
ꯁꯤꯠꯇ꯭ꯔꯦꯍꯦ
ꯀꯩꯀꯩ ꯇꯧꯔꯁꯨ ꯆꯠꯂꯒ ꯌꯥꯝ ꯕꯤꯖꯤ ꯑꯣꯏꯕꯒꯤ ꯇꯥꯏꯞꯇ ꯐꯣꯟ ꯉꯛꯇ ꯃꯦꯠ ꯑꯒ
ꯑꯦ ꯑꯗꯨꯃ ꯅꯨꯄꯤꯁꯤꯡꯗꯨ ꯃꯄꯥꯟ ꯊꯣꯛꯅꯅꯥꯔꯦ ꯅꯨꯄꯤꯁꯤꯡ ꯑꯗꯨ ꯃꯛꯇ ꯍꯦꯛ ꯇꯧꯒꯟꯕꯔ ꯗꯨꯗ ꯅꯣꯔꯃꯜꯅꯤ ꯀꯩꯅꯣ
ꯄꯨꯟꯅ ꯆꯠꯄꯅꯦ ꯄꯨꯟꯅ ꯆꯠꯂꯗꯤ ꯀꯩ ꯀꯩꯅꯣ ꯇꯥꯊꯣꯛ ꯇꯥꯟꯁꯤꯟꯗꯣ ꯑꯗꯨꯁꯨ ꯄꯨꯟꯅ ꯇꯧꯔ ꯇꯥꯕ
ꯑꯩꯅ ꯍꯥꯏꯕꯗ ꯅꯪꯅ ꯇꯥꯕꯩ ꯇꯥꯏꯞꯇ ꯀꯩꯅꯤꯕ ꯑꯩꯅ ꯁꯤ ꯇꯧꯁꯦꯗꯤ ꯑꯝ ꯇꯜꯂꯦ ꯇꯜꯂꯦ ꯑꯃꯇꯣ ꯇꯧꯁꯦ ꯍꯥꯢꯔꯛꯄ ꯑꯝ ꯉꯥꯡ
ꯑꯩꯈꯣꯏꯁꯨ ꯌꯥꯝ ꯁꯥꯏ ꯌꯥꯝꯁꯤꯕꯗꯨꯅꯦ
ꯑꯦꯁꯤꯗ ꯐꯝ ꯃ ꯐꯥꯎ ꯍꯨꯃꯥꯡ ꯁꯧꯌꯦ ꯀꯩꯗꯧꯕꯅꯣ ꯈꯪꯗꯦ ꯉꯁꯤ
ꯑꯠꯆꯥ
ꯀꯨꯂꯔꯗꯨꯁꯨ ꯆꯪꯉꯥꯐꯝꯃꯦ ꯀꯨꯂꯔꯗ ꯑꯣꯏꯅ ꯍꯟꯅ ꯈꯤꯇꯪ ꯅꯨꯡꯉꯥꯏꯒꯨꯝ ꯇꯧꯋꯦ
ꯀꯨꯂꯔꯗꯨ ꯅꯞ ꯅꯞ ꯂꯥꯎꯗ꯭ꯔꯣ
ꯑꯗꯨꯗ ꯑꯣꯏꯅ ꯍꯦꯟꯅ ꯏꯪꯕꯒꯨꯝ ꯇꯧꯏꯗ
ꯑꯗꯨꯗ ꯊꯠ ꯍꯥꯏꯕ ꯌꯥꯕ꯭ꯔꯥ ꯌꯥꯝ ꯌꯥꯝꯅ ꯀꯩꯅꯣ ꯇꯧꯕꯩ ꯇꯥꯞꯏꯇ ꯊꯠ ꯀꯥꯏꯅ
ꯀꯔꯤꯅꯣ ꯍꯥꯏꯕꯅꯤꯗ ꯑꯗꯨ ꯍꯥꯏꯕꯒꯤꯗꯃꯛ ꯊꯠ ꯍꯥꯏꯗꯣ ꯇꯥꯅꯤꯡꯗꯦ
ꯅꯠꯇ꯭ꯔꯣ ꯑꯗꯣ
ꯀꯨꯂꯔꯗ ꯐꯝꯕꯗꯣ ꯑꯗꯨ ꯍꯥꯢꯕꯒꯤꯗꯃꯛ ꯊꯠ ꯍꯥꯢꯕꯗꯣ ꯀꯔꯤ ꯅꯣ ꯍꯥꯢꯕꯅꯤꯗ
ꯁꯤꯁ ꯃꯩ ꯃꯨꯠꯈ꯭ꯔꯦ ꯑꯃꯨꯛ ꯃꯩ ꯃꯨꯠꯈ꯭ꯔꯦ ꯑꯃꯨꯛ
ꯃꯨꯠꯂꯨ ꯃꯨꯠꯂꯨ
ꯎꯝ ꯐꯠꯇꯔꯦ
ꯀꯩꯗꯧꯔꯦ
ꯑꯩ ꯇꯤꯁꯥꯔꯠ ꯃꯈꯥꯗ ꯇꯥꯈ꯭ꯔꯦ
ꯀꯃꯥꯏꯅ
ꯍꯣꯏꯅꯦꯀꯣ ꯍꯣꯏꯅꯦꯀꯣ
ꯍꯧꯖꯤꯛꯀꯤ ꯑꯍꯥ ꯗꯨꯗꯤ ꯌꯥꯝꯅ
ꯀꯔꯤꯅꯣ ꯀꯥꯏꯗ ꯇꯥꯒꯤꯝꯅꯣꯁꯨ ꯈꯪꯍꯧꯗ꯭ꯔꯦ ꯇꯤꯁꯥꯔꯠ
ꯀꯥꯏꯗꯒꯤ ꯇꯧꯈꯤꯝꯅꯣ
ꯑꯥ ꯃꯄꯥꯟꯗ ꯐꯤ ꯐꯧꯔ ꯊꯝꯍꯧꯕꯅꯤ ꯄꯨꯈ꯭ꯔꯦ ꯃꯈꯥꯗ
ꯀꯨꯝꯃꯒ ꯂꯥꯎ
ꯃꯄꯥꯟ ꯊꯣꯛꯄ ꯌꯥꯗꯦ ꯍꯧꯖꯤꯛ
ꯀꯩꯒꯤ
ꯑꯈꯣꯏ ꯊꯕꯛ ꯇꯥꯃꯤꯡ ꯂꯣꯒꯏꯟ ꯇꯧꯒ꯭ꯔꯗꯤ ꯃꯄꯥꯟ ꯊꯣꯛꯄ ꯌꯥꯗꯦ ꯀꯥꯏꯗ ꯈꯤꯕꯖꯥꯠꯅꯣ ꯑꯈꯣꯏ ꯅꯦꯕ꯭ꯔꯁꯤꯡꯗ ꯇꯥꯕ ꯖꯥꯠꯂꯣ ꯀꯥꯏꯗꯅꯣ ꯕꯤꯜꯗꯤꯡ ꯇꯣꯞ ꯃꯊꯛꯇ ꯂꯩꯕꯅꯦꯕ ꯑꯈꯣꯏꯗꯤ ꯂꯣꯏꯔꯦꯗ ꯑꯩꯒꯤ ꯀꯩꯅꯣ ꯋꯥꯏꯠ ꯇꯤꯁꯥꯔꯠ ꯇꯨꯅꯤ ꯌꯥꯗꯤꯗꯥꯁꯇꯨ ꯍꯣꯔꯣꯡꯅꯤꯗ
ꯌꯥꯔꯦꯗ
ꯑꯩ ꯉꯁꯥꯏ ꯂꯧꯁꯤꯟꯕ ꯀꯥꯎꯒ꯭ꯔꯕꯩꯅꯦ ꯑꯩ ꯍꯥꯄꯦꯟꯗꯨꯗꯤ ꯃꯥꯒꯤ ꯊꯧꯔꯤ ꯌꯥꯎꯋꯦꯗꯅ ꯑꯗꯨꯅ ꯄꯨꯜꯂ ꯊꯝꯃꯤ ꯑꯗꯨꯒꯤ ꯑꯗꯨꯗꯤ ꯂꯩꯔꯝꯃꯦꯕ ꯉꯁꯥꯏ ꯅꯨꯡꯊꯤꯜꯗꯤ ꯎꯒꯤꯕꯒꯨꯝ ꯇꯧꯕꯅꯦꯗꯥꯏ ꯀꯥꯏ ꯊꯨꯈ꯭ꯔꯕ ꯖꯥꯠꯅꯣ
ꯃꯤ ꯃꯤꯅ ꯂꯧꯈ꯭ꯔꯕ ꯖꯥꯠꯂꯣ
ꯃꯣꯏ ꯃꯌꯥꯡꯁꯤꯗꯤ ꯍꯥꯏꯕ ꯉꯝꯗꯅꯦ ꯅ ꯐꯪꯕꯨ ꯐꯪꯉꯗꯤ ꯍꯥꯞꯄ ꯆꯠꯈꯔꯅꯤ ꯃꯣꯏꯗꯤ
ꯑꯩꯅ ꯍꯥꯏꯕꯗꯤ ꯅꯣꯏꯒꯤ ꯐꯤ ꯐꯧꯕꯗꯣ ꯅꯣꯏꯒꯤ ꯇꯣꯉꯥꯟꯅ ꯂꯩꯕꯔ ꯅꯠꯇ꯭ꯔꯒ ꯄꯨꯟꯅ ꯐꯥꯎ ꯐꯥꯎꯃꯤꯟꯅꯕ꯭ꯔ
ꯇꯨꯉꯂꯦꯗ ꯈꯣꯏ ꯕꯜꯀꯅꯤꯗ ꯐꯥꯎꯕꯅꯦꯗꯦ ꯃꯣꯏꯁꯦ ꯇꯣꯉꯥꯟꯅ ꯑꯗꯨꯝ ꯐꯧꯕꯅꯤ ꯃꯣꯏꯗꯤ ꯃꯣꯏꯁꯨ ꯃꯁꯥ ꯃꯣꯏ ꯃꯁꯥ ꯃꯁꯥꯒꯤ ꯂꯣꯏ ꯕꯒꯅꯤ ꯂꯩꯕ
ꯅꯪꯅ ꯁ ꯅꯍꯥꯟ ꯂꯩꯇꯦ ꯍꯥꯏꯕꯗꯣ ꯏ ꯆꯤꯟꯇꯤꯕꯗꯣ ꯍꯧꯔꯛꯏ ꯊꯣꯛꯑꯦ ꯇꯨ ꯌꯦꯉꯣ ꯅꯍꯥꯟꯗꯤ ꯕꯦꯜꯀꯅꯤ ꯂꯩꯇꯦ ꯍꯥꯏꯔꯒ
ꯀꯔꯝ ꯀꯣꯟꯗ ꯍꯥꯏꯕ ꯑꯩ ꯕꯦꯀꯣꯅꯤ ꯊꯣꯛꯔꯛꯁꯨ ꯅꯨꯡꯁꯥ ꯆꯥꯏ ꯍꯥꯏꯗꯨꯗꯤ ꯑꯩꯉꯣꯟꯗ ꯑꯩ
ꯑꯗꯨ ꯅꯣꯏꯒꯤ ꯍꯠꯇ ꯂꯩ ꯃꯤ ꯀꯅꯥꯝꯒꯤ ꯃꯤ ꯀꯅꯥꯝꯗꯒꯤ ꯂꯩꯇꯦ ꯍꯥꯏꯔꯒ
ꯆꯦꯛ ꯇꯧꯗ꯭ꯔꯤꯗ ꯗꯨꯝ ꯃꯇꯝꯗꯤ ꯑꯩ
ꯌꯥꯔꯦꯀ ꯆꯦꯛ ꯇꯧꯗ꯭ꯔꯒ ꯑꯗꯨꯃꯥꯏꯅ ꯍꯥꯏꯕ ꯉꯝꯕꯗꯣ ꯀꯅꯥꯅ ꯊꯥꯖꯒꯦꯔꯥ ꯑꯃꯨꯛꯀ
ꯍꯩꯍꯦ
ꯈꯪꯗꯕꯗꯤ ꯈꯪꯗꯦ ꯑꯗꯨꯅꯦ ꯑꯗꯨꯁꯨ ꯅꯠꯇꯕꯤꯗ ꯄꯨꯔꯥ ꯃꯥꯅ ꯎꯈ꯭ꯔꯕ ꯈꯪꯈ꯭ꯔ ꯈꯪꯈ꯭ꯔꯕꯒꯤ ꯇꯥꯏꯞꯇ ꯃꯤ ꯀꯅꯥꯝꯇ ꯂꯩꯇꯦ ꯑꯩꯈꯣꯏꯒꯤ ꯑꯈꯣꯏꯗꯅꯤ ꯂꯩꯕ ꯀꯥꯏꯅ
ꯆꯥꯎꯋꯦ ꯑꯈꯣꯏꯗꯤ
ꯌꯥꯔꯀꯣ ꯍꯩꯅꯗꯦ ꯅꯪꯅ ꯁꯨꯃꯥꯏꯅ ꯃꯆꯥ ꯃꯆꯥ ꯅꯆꯤꯟꯊꯤꯕꯒꯤꯅꯦ ꯑꯩ ꯌꯥꯝ ꯍꯩꯅꯗ꯭ꯔꯤꯁꯦ
ꯑꯗꯨꯁꯨ ꯆꯤꯟꯊꯤꯅ ꯀꯧꯕ꯭ꯔꯥ ꯑꯃꯨꯛ ꯅꯪ
ꯆꯤꯟ ꯊꯤꯕꯅꯤꯅ ꯑꯗꯣ
ꯀꯃꯥꯢ ꯆꯤꯟꯊꯤꯗꯕ ꯑꯩꯅ ꯈꯪ ꯈꯪꯗꯕꯒꯤ ꯍꯥꯏꯕꯤꯕꯗꯨ ꯑꯗꯨ ꯆꯤꯟꯊꯤꯅ ꯍꯥꯏꯕ ꯌꯥꯕ ꯑꯗꯨꯁꯨ ꯑꯗꯨꯗꯤ
ꯈꯪꯗ꯭ꯔꯗꯤ ꯈꯪꯗ꯭ꯔꯦ ꯍꯥꯏꯕ ꯇꯥꯕꯅꯤꯅ ꯈꯪꯗꯦ ꯍꯥꯏꯕ ꯇꯥꯕ ꯑꯗꯨꯅꯤꯅ ꯑꯩꯈꯣꯏꯗꯨꯗꯤ ꯂꯩꯌꯦ ꯃꯣꯏꯗ ꯂꯩꯕ ꯂꯩꯇꯕ ꯈꯪꯗꯦ ꯑꯗꯨꯗꯤ ꯍꯥꯏꯕ ꯇꯥꯕꯅꯤꯅ ꯑꯗꯨꯁꯨ ꯅꯠꯇꯦ ꯅꯪꯗꯤ ꯑꯩꯈꯣꯏꯗꯤ ꯂꯩꯌꯦ ꯃꯣꯏ ꯀꯅꯥꯝꯗꯤ ꯂꯩꯇꯦ ꯀꯅꯥꯝ ꯇꯗꯤ ꯂꯩꯇꯦ ꯑꯩꯈꯣꯏꯗ ꯈꯛꯇꯅꯦ ꯀꯥꯢ ꯀꯥꯎꯔꯦꯍꯦ ꯑꯗꯨ ꯐꯥꯎꯗꯤ
ꯃꯆꯤꯟ ꯊꯤꯌꯦꯅ ꯍꯥꯏꯕ ꯑꯗꯨꯁꯨ ꯀꯣ
ꯊꯤꯒꯅꯤꯗꯅꯥ ꯑꯗꯣ
ꯑꯣꯢꯇꯕ
ꯍꯝ ꯑꯣꯢꯗꯕ ꯍꯥꯢꯌꯦ
ꯕꯦꯀꯔꯤꯅꯦ ꯃꯣꯏꯁꯨ ꯃꯆꯥ ꯉꯥꯛꯇꯅꯦ ꯕꯦꯀꯔꯤꯁꯨ ꯃꯥꯟꯗꯕꯅꯤꯗ
ꯌꯥꯔꯦ ꯀ ꯃꯆꯥ ꯑꯆꯧꯕ ꯑꯄꯤꯛꯄꯗ ꯑꯄꯤꯛꯄ
ꯑꯣ ꯐꯣꯇꯣ ꯊꯥꯔ ꯐꯣꯇꯣ ꯀꯥꯞꯄ ꯊꯥꯔꯛꯀꯦ ꯌꯦꯡꯉꯣ ꯕꯦꯜꯀꯅꯤꯁꯨ ꯃꯥꯥꯟꯗꯦ ꯊꯣꯡꯉꯇ ꯍꯥꯡꯉꯒ ꯃꯁ ꯃꯣꯢ ꯀꯩꯅꯣ ꯌꯣꯠ ꯇ ꯂꯩꯕ ꯗꯨ ꯉꯥꯛꯇꯅꯦ ꯑꯗꯨ ꯑꯗꯨ ꯂꯩ ꯍꯥꯏ ꯋꯥꯅꯤ ꯑꯗꯨꯁꯨ ꯕꯦꯜꯀꯅꯤ ꯀꯧꯕ ꯌꯥꯕ꯭ꯔꯁꯨ ꯈꯪꯗꯦ ꯑꯗꯨꯁꯨ ꯕꯦꯜꯀꯅꯤꯅ ꯀꯧꯔꯁꯨ ꯌꯥꯗꯦ ꯑꯗꯨꯗꯤ ꯃꯆꯥꯅꯦ ꯅꯣꯏ ꯒꯨꯝ ꯆꯥꯎꯗꯦ ꯃꯣꯏꯒꯤꯗꯤ
ꯑꯣꯏꯇꯕ
ꯖꯁ ꯊꯣꯡ ꯍꯥꯡꯕ ꯊꯣꯡ ꯊꯣꯡ ꯍꯥꯡꯅꯤꯉꯥꯢ ꯉꯥꯛꯇꯅꯤ ꯃꯣꯢꯒꯤꯗꯤ
ꯌꯦꯡꯀ
ꯌꯣꯠꯅ ꯀꯥꯂ ꯂꯩꯕ ꯇꯥꯗꯅꯤꯡꯉꯥꯢ ꯇꯨꯗꯅꯤꯡꯉꯥꯢ ꯑꯗꯨ ꯉꯥꯛꯇꯅꯤ ꯃꯣꯢꯗꯤ ꯇꯨ ꯃꯗꯨ ꯕꯦꯜꯀꯅꯤꯅ ꯀꯧꯕ ꯌꯥꯕ꯭ꯔꯅꯦ ꯑꯗꯨꯒꯨꯝꯗꯨꯕꯣ ꯆꯠꯀꯅꯤ ꯍꯨꯖꯤꯛꯇꯨ ꯇꯨꯝ
ꯍꯦꯞꯄꯤꯗꯦꯟꯠ ꯅꯣꯡ ꯁꯤꯗꯤ
ꯑꯣ
ꯑꯁ ꯀꯥ ꯃꯅꯨꯡꯒ ꯆꯪꯕ ꯌꯥꯗ꯭ꯔꯦ ꯁꯥꯃꯟꯕꯩ
ꯏꯁꯤ ꯊꯥꯎꯗꯅ
ꯃꯩ ꯃꯨꯠ ꯈ꯭ꯔꯦ ꯍꯧꯖꯤꯛꯗꯤ
ꯂꯥꯛꯇ꯭ꯔꯤ
ꯂꯥꯛꯇ꯭ꯔꯤꯔꯣꯢ ꯀꯣꯗ ꯅ ꯀꯣꯗ ꯇ ꯑꯣꯏꯗꯣꯢꯅꯤ ꯀꯩ ꯀꯣꯁꯅꯣ ꯇꯧꯗ ꯀꯧꯕ ꯂꯩꯕ ꯑꯃꯨꯛ ꯆꯥꯖꯨ ꯆꯥꯅꯤꯡꯗꯦ ꯏ ꯀꯥꯔꯦ ꯍꯧꯖꯤꯛꯇꯤ ꯑꯩ ꯃꯤꯅ ꯐꯣꯟ ꯈꯨꯝꯃ ꯂꯩꯔꯁꯨ ꯃꯣꯏ ꯄꯔ ꯃꯣꯏ ꯄꯔꯁꯅꯦꯜ ꯐꯣꯟ ꯈꯨꯝꯔ ꯂꯩꯕ ꯇꯥꯏꯞꯇ ꯃꯣꯏꯕꯨ ꯗꯤꯁꯇꯔꯞ ꯇꯧꯕꯒꯤ ꯇꯥꯏꯞꯇ ꯑꯩꯈꯣꯏꯅ ꯑꯩ ꯀꯣꯜ ꯂꯣꯏꯈꯔ꯭ꯕꯅꯤ ꯀꯩꯗꯧꯅꯤ ꯑꯩ ꯆꯇꯂꯥ ꯑꯗꯨꯗꯤ
ꯑꯗꯨ ꯑꯣꯏꯔꯁꯨ ꯅꯪ ꯅꯪꯒꯤ ꯑꯃꯨꯛ ꯇꯧꯈꯤꯅꯤ ꯍꯥꯏꯕ ꯅꯠꯔꯣ ꯉꯥꯏꯔꯒ
ꯋꯥꯠꯂꯤꯗ ꯑꯩꯒꯤꯗꯤ ꯌꯥꯝ
ꯀꯥꯃꯥꯏ ꯋꯥꯠꯄꯥ
ꯑꯦ ꯑꯩꯒꯤ ꯇꯟ ꯇꯟ ꯑꯣꯏꯔꯦ ꯃꯤ ꯑꯃꯒꯤ ꯔꯥꯎꯟ ꯑꯃ ꯆꯠꯈꯤꯅꯤꯗꯅ ꯑꯗꯨ ꯂꯥꯛꯀꯅꯤꯅ ꯍꯧꯖꯤꯛ ꯍꯨꯖꯤꯛꯃꯀ ꯀꯨꯢ ꯂꯣꯢꯕ ꯀꯨꯢ ꯀꯨꯢꯗ꯭ꯔꯤꯕꯅꯦ ꯑꯗꯨ ꯀꯃꯥꯏ ꯂꯥꯛꯈ꯭ꯔꯦ ꯍꯨꯖꯤꯛ ꯑꯩꯒꯤ ꯂꯥꯛꯑꯔꯦ ꯑꯩꯁꯨ ꯑꯩꯁꯨ ꯑꯩ ꯑꯩꯒꯤ ꯂꯦꯞꯇꯣꯞꯇꯣ ꯑꯩ ꯑꯩꯅ ꯄꯥꯏꯕ ꯂꯦꯞꯇꯣꯞꯗꯣ ꯎꯒꯅꯤ ꯑꯩꯁꯨ ꯂꯥꯛꯑꯗꯤ
ꯍꯩꯍꯥ
ꯑꯦ ꯑꯩ ꯑꯩꯒꯤ ꯑꯣꯏꯔꯗꯤ ꯑꯩꯁꯨ ꯈꯪꯒꯅꯤꯗꯅ ꯑꯩꯉꯣꯟꯗ ꯂꯥꯛꯄꯗꯣ
ꯅꯪ ꯃꯄꯥꯟꯗꯥ ꯂꯩꯕꯗꯨ ꯀꯃꯥꯏꯅ ꯈꯪꯒꯦꯔꯥ
ꯏ ꯑꯩ ꯀꯥꯗꯁꯨ ꯊꯝꯃ ꯂꯩꯕꯁꯤꯗ ꯎꯏꯗꯅ ꯑꯩꯁꯨ ꯌꯦꯡꯉꯤꯗꯅ ꯌꯦꯡꯕꯥ ꯅꯥꯠꯇꯦꯗꯅ ꯑꯩꯁꯨ
ꯐꯔꯦ ꯐꯔꯦ
ꯈꯪꯕꯩꯅꯤꯗꯅ ꯅꯪ ꯉꯥꯡꯉꯤꯗꯨꯗꯤ ꯑꯩ ꯇꯧꯒ ꯀꯧꯔꯥ ꯂꯩꯔꯝꯃꯨ ꯃꯣꯏ ꯃꯇꯨꯗꯨ ꯐꯣꯟ ꯇꯧꯅꯤꯡꯉꯥꯏ ꯂꯩꯇꯕꯩ ꯃꯣꯏ ꯑꯩꯉꯣꯟꯗꯥ ꯗꯤꯁꯇꯞ ꯇꯧꯔꯤꯅꯦ ꯇꯧꯔꯥ ꯂꯩꯔꯝꯅꯤ ꯑꯃꯨꯛ
ꯐꯥꯔꯦ ꯐꯥꯔꯦ
ꯀꯩ ꯐꯔꯦ ꯐꯔꯦꯗꯤ
ꯐꯔꯦ ꯐꯔꯦ
ꯐꯔꯦꯗꯤ ꯀꯩꯗꯨ
ꯑꯣ ꯍꯥꯏꯕꯗꯣ ꯐꯔꯦ ꯍꯥꯏꯕꯅꯤ ꯗꯅ
ꯀꯩ ꯐꯥꯔꯦ ꯍꯥꯏꯕꯅꯣ ꯗꯨ
ꯍꯣꯏ ꯐꯔꯦ ꯍꯥꯏꯕ
ꯑꯗꯨꯗ ꯀꯔꯤ ꯐꯥꯕꯅꯣ ꯍꯥꯏꯕꯅꯤꯗꯅ ꯑꯗꯨ
ꯅꯪ ꯍꯥꯏꯕꯗꯨ ꯍꯥꯏꯕꯅꯤꯗ ꯀꯔꯤꯅꯣ ꯑꯁ
ꯗꯤꯒ꯭ꯔꯤ ꯀꯥꯌꯒꯤ ꯂꯩꯒꯦ ꯗꯨꯗꯤ
ꯀꯩ ꯑꯕꯥ
ꯗꯤꯒ꯭ꯔꯤ ꯀꯌꯥ ꯂꯩꯒꯦ ꯅꯣꯏꯗꯗꯤ
ꯗꯦꯕꯤꯠ ꯀꯥꯔꯗ
ꯗꯤꯒ꯭ꯔꯤ
ꯈꯪꯗꯦ ꯗꯤꯒ꯭ꯔꯤꯒ ꯌꯦꯡꯗꯕ ꯀꯨꯏꯔꯦ
ꯐꯣꯟꯗ ꯑꯗꯨꯝ ꯗꯥꯏꯔꯦꯛ ꯐꯟ ꯁꯀꯔ꯭ꯤꯟ ꯗꯩ ꯑꯗꯨꯝ ꯎꯕꯗꯨ ꯀꯩꯅꯣ
ꯑꯈꯣꯏꯗꯤ ꯅꯥꯗ ꯅꯞꯄꯒ ꯂꯩꯔꯕꯅꯤꯅꯥ ꯎꯗꯦ
ꯐꯣꯟ ꯃꯦꯠ ꯃꯦꯠꯂꯦ ꯕꯤꯗꯤꯑꯣ ꯌꯦꯡꯕꯩ ꯃꯈꯣꯜ ꯇꯔꯥ ꯇꯔꯥ ꯂꯩꯗꯥꯀꯣ
ꯍꯥꯏꯔꯦꯗꯥ ꯆꯤꯟꯗꯨꯗꯤ
ꯑꯦ ꯑꯗꯨꯁꯨ ꯌꯥꯔꯦꯔꯣꯃꯨꯛ
ꯀꯅꯥꯅ ꯑꯩ ꯐꯣꯟ ꯇꯧꯔꯝꯕ ꯀꯥꯟꯗ ꯐꯣꯟ ꯌꯦꯡꯉꯦ ꯍꯥꯏꯕ꯭ꯔꯥ
ꯌꯥꯏ ꯇꯧꯇꯧꯗ ꯅꯪ
ꯁꯨꯛꯇꯧ ꯇꯧꯗꯦꯀꯣ
ꯑꯩꯅ ꯀꯔꯝ ꯀꯥꯟꯗ ꯉꯔꯥꯡꯅ ꯐꯣꯟ ꯇꯧꯔꯒ ꯃꯈꯣꯟ ꯇꯥꯕꯗꯥ ꯀꯩꯅꯣ ꯑꯩ ꯚꯗꯤꯑꯣ ꯌꯦꯡ ꯂꯩꯕꯩꯅꯤ ꯍꯥꯏꯗꯨꯗꯤ ꯅꯪ
ꯉꯔꯥꯡ
ꯁꯨꯛꯇꯩ ꯇꯧꯗꯦ ꯀꯥꯏꯗꯣ ꯅꯪꯁꯨ ꯆꯤꯟ ꯊꯤꯔꯦꯀꯣ ꯑꯗꯨꯗꯤ
ꯉꯔꯥꯡ
ꯀꯔꯝ ꯀꯥꯟꯗꯅꯣ ꯅꯪ ꯅꯍꯥꯟ ꯑꯩꯕꯨ ꯚꯤ ꯀꯔꯝ ꯀꯥꯟꯗ ꯀꯣꯜ ꯇꯧꯔꯛꯂꯒ
ꯑꯩ ꯌꯦꯡꯉꯦ ꯍꯥꯏꯕ ꯅꯠꯇꯦꯗꯅ ꯑꯗꯨꯝ ꯃꯤ ꯌꯦꯡꯉ ꯂꯩꯕꯦꯝꯃ ꯌꯦꯡꯉꯦ ꯍꯥꯏꯕꯅꯤꯅ ꯀꯔꯤꯅꯣ ꯑꯣ
ꯅꯪꯒꯤ ꯐꯣꯟꯗ ꯅꯪ ꯌꯦꯡꯉ ꯅꯪ ꯚꯤꯗꯤꯑꯣ ꯌꯦꯡꯉ ꯂꯩꯕꯅꯦ ꯍꯥꯏꯕꯅꯤ ꯅꯪ ꯑꯩꯉꯣꯟꯗ ꯈꯪꯗꯕꯩꯏ ꯇꯥꯏꯇ
ꯏꯁ ꯀꯔꯤꯅꯣ ꯏ ꯌꯥꯝ ꯀꯥꯏꯗ
ꯍꯪ ꯅꯪ ꯍꯧꯔꯛꯄ ꯅꯠꯇ꯭ꯔ
ꯊꯝꯃꯣ ꯊꯝꯈ꯭ꯔꯣ ꯌꯔꯦ
ꯍꯥ
ꯊꯝꯈ꯭ꯔꯣ ꯌꯥꯔꯦ
ꯁꯠ ꯁꯠ ꯁꯠ ꯐꯔꯦꯅꯦ ꯐꯔꯦꯅꯦ ꯃꯥꯢ ꯂꯣꯢꯖꯕꯒꯤ ꯑꯩꯗꯤ ꯑꯩꯒꯤꯗꯤ ꯑꯩꯗꯤ ꯂꯣꯢꯍꯜꯂꯣꯢ ꯁꯤꯅꯤꯅꯦ
ꯑꯩꯅ ꯀꯩꯗꯧꯔꯤꯕ
ꯑꯦ ꯅꯣꯢꯒꯤ ꯂꯣꯢꯈ꯭ꯔꯕ ꯑꯗꯨ ꯅꯨꯃꯤꯠꯇꯤ
ꯑꯗꯨꯗ ꯕꯥꯢꯅꯦ
ꯊꯤ ꯐꯥꯏꯕ ꯍꯌꯦꯡ ꯄꯨꯡ ꯀꯌꯥ ꯆꯠꯇꯣꯏꯅꯣ
ꯈꯪꯗꯦ ꯑꯁ
ꯑ
ꯈꯪꯗꯦꯕ
ꯄꯩꯁꯥꯗꯤ ꯂꯩ ꯄꯩꯁꯥ ꯗ꯭ꯔꯀꯥꯔ ꯇꯗꯩꯕ ꯍꯌꯦꯡꯗꯤ